ꯆꯥꯛ ꯆꯥꯔꯔꯕ ꯀꯃꯥꯏꯅ ꯇꯧꯔꯒꯦ
ꯆꯥꯛ ꯆꯥꯗꯣꯔꯦ ꯆꯥꯛ ꯌꯥꯝꯡ ꯀꯟꯅ ꯊꯤꯟꯅꯔꯤ ꯀꯥꯡꯒꯣ ꯑꯃꯅ ꯁꯤꯡꯖꯨ ꯁꯨꯔꯤ ꯊꯥꯡꯖꯤꯡ ꯁꯤꯡꯖꯨ ꯁꯨꯔꯤ ꯀꯥꯡꯕꯨꯧ ꯃꯅ ꯀꯥꯡꯈꯧ ꯍꯥꯞꯄꯤ ꯑꯗꯨꯃꯥꯏꯅ ꯇꯧꯔꯤ ꯑꯩꯅ ꯉꯥꯏꯔꯤ
ꯀꯦꯟꯁꯥꯡ ꯊꯣꯡꯉꯒꯦ ꯉꯁꯤꯗꯤ
ꯑꯦꯟꯖꯥꯡ ꯁꯥꯎꯒ꯭ꯔꯤ ꯊꯣꯡꯉꯦ ꯀꯥꯡꯈꯣ ꯑꯃ ꯉꯧꯔꯦ ꯊꯥꯡꯖꯤꯡ ꯁꯤꯡꯖꯨ ꯑꯃ ꯇꯧꯔꯦ ꯌꯥꯔꯦ ꯑꯗꯩ ꯑꯩꯈꯣꯏꯕꯦꯝꯃꯗꯤ ꯀꯥꯡꯉꯧ ꯆꯥꯅꯤꯡꯗꯦ ꯅꯣꯏꯒꯤ ꯈꯥꯃꯦꯟꯒ ꯃꯪꯒꯟꯒ ꯑꯗꯒꯤ ꯍꯋꯥꯏ ꯑꯁꯥꯡꯕꯤ ꯀꯥꯔꯣ ꯇꯧꯔꯣ ꯑꯉꯧꯕꯁꯤ ꯌꯥꯝ ꯆꯥꯅꯤꯡꯗꯦ ꯏꯃ ꯍꯥꯏꯕ
ꯕꯣꯔꯥ ꯑꯣꯏꯅ ꯍꯧꯔ ꯆꯥꯅꯤꯡꯉꯤ ꯑꯩꯅ ꯁꯥꯏꯛꯁꯨ ꯕꯣꯔꯥ ꯆꯥꯔꯦ ꯍꯧꯖꯤꯛꯁꯨ ꯆꯥꯕꯗꯤ ꯌꯥꯄꯣꯠꯇꯦ ꯁꯤ ꯑꯗꯨꯝ ꯆꯥꯎ ꯍꯥꯏꯕ ꯁꯤ ꯑꯗꯨꯝ ꯍꯧꯔ ꯆꯥꯎꯔꯁꯨ ꯌꯥꯗꯕ ꯑꯗꯨꯅꯦ ꯇꯧꯔꯤꯁꯦ ꯑꯉꯥꯡꯁꯤꯡꯒꯤꯁꯤ ꯃꯣꯏ ꯃꯣꯏ ꯆꯥꯅꯤꯡꯕꯗꯨꯅꯤ ꯃꯣꯏꯅ ꯄꯥꯝꯃꯤꯁꯦ
ꯂꯩꯕꯗꯤ ꯈꯪꯗꯕꯀꯣ
ꯎꯝ
ꯂꯩꯕꯨ ꯂꯩꯇꯕꯗꯤ ꯈꯟꯗꯕ
ꯑꯗꯨꯅꯤ ꯑꯗꯨ ꯈꯪꯄꯣꯠꯇꯗꯤ ꯃꯣꯏꯗꯤ ꯃꯣꯏ ꯆꯥꯅꯤꯡꯕꯗꯨꯗꯅꯤ ꯃꯣꯏꯅ ꯍꯥꯏꯗꯣꯏꯁꯦ ꯑꯗꯨꯝ ꯄꯤꯁꯨ ꯄꯤꯖꯔꯤꯅꯤ ꯍꯥꯏꯕ
ꯅꯣꯏ ꯄꯕꯨꯡ ꯑꯣ ꯑꯩꯗꯤ ꯆꯥꯗ꯭ꯔꯦ ꯆꯥꯥꯛꯛꯇ ꯉꯁꯥꯏꯗꯀꯣ ꯊꯦꯡꯅ ꯆꯥꯔꯕ ꯑꯩꯈꯣꯏ ꯆꯥꯛ ꯆꯥ ꯇꯣꯛꯄꯗꯣ ꯄꯨꯡ ꯅꯍꯥꯟ ꯀꯩꯗꯧ ꯉꯅ ꯆꯥꯕꯅꯦꯕ ꯉꯁꯤꯗꯤ ꯄꯨꯡ ꯇꯔꯥꯃꯥꯊꯣꯏ ꯃꯈꯥꯏ ꯁ꯭ꯋꯥꯏꯗ ꯆꯥꯔꯨꯕꯒꯤ ꯑꯗꯨꯝ ꯆꯥꯅꯤꯡꯕ ꯐꯥꯎꯗ꯭ꯔꯦꯕꯀꯣ ꯑꯗꯨꯗꯒꯤ ꯃꯊꯦꯜꯁꯨ ꯌꯥꯝꯕ ꯅ ꯀꯁꯨ ꯐꯖꯅ ꯇꯥꯖꯤꯡ ꯍꯥꯏꯗꯤ ꯉꯥ ꯊꯣꯡꯕ ꯑꯃ ꯌꯥꯎꯔꯦ ꯉꯥ ꯇꯥꯎꯕ ꯑꯃ ꯌꯥꯎꯔꯦ ꯎꯇꯤ ꯌꯥꯎꯔꯦ ꯑꯗꯒꯤ ꯀꯩ ꯀꯩꯅꯣ ꯍꯩ ꯊꯨꯝꯕ ꯌꯥꯎꯏ ꯆꯝꯐꯨꯠ ꯌꯥꯎꯏ ꯑ ꯃꯈꯥ ꯑꯈꯥ ꯉ ꯃꯔꯤꯡꯈꯥ ꯀꯩꯀꯩ ꯉꯧꯕ ꯌꯥꯎꯔꯦ ꯀꯩꯅꯣ ꯌꯥꯝ ꯌꯥꯡꯉꯤ ꯎꯠꯇꯤ ꯁꯤꯡꯖꯨ ꯈꯪꯗꯦ ꯃꯌꯥꯝ ꯆꯥꯁꯤꯟꯈꯤꯕ ꯍꯥꯏꯇꯥꯔꯦ ꯑꯗꯨꯗꯨꯒꯤ ꯑꯗꯨꯝ ꯉꯥ ꯆꯥꯕꯁꯦ ꯑꯩꯗꯤ ꯌꯥꯗꯦꯕ ꯌꯦꯡꯕ ꯑꯗꯨꯝ ꯈꯔ ꯐꯩꯕ ꯉꯥ ꯑꯥ ꯊꯥ ꯊꯥꯦ ꯑꯗꯨꯝ ꯊꯥꯡꯒꯠꯂꯒ ꯂꯩꯦꯠꯊꯣꯛꯑꯒ ꯑꯗꯨꯝ ꯏꯁꯤꯡ ꯈꯧꯔꯥꯡꯒ ꯂꯩꯕꯗꯣ ꯑꯗꯨꯃꯥꯏꯅ ꯇꯧꯕꯗꯨꯀꯣ ꯁꯨꯃꯥꯏꯅ ꯇꯧꯔꯅ ꯂꯩꯕꯒꯤ ꯆꯥꯛ ꯆꯥꯅꯤꯡꯗꯦ ꯆꯥꯗꯦꯗ ꯆꯔꯥ ꯍꯦꯜꯂꯒꯦꯅ
ꯍꯣꯏ ꯑꯗꯨꯅꯦ ꯅꯣꯏꯗꯤ ꯆꯥꯛ ꯌꯥꯝ ꯉꯟꯒꯥꯟ ꯆꯥꯒꯟꯕꯅꯦꯕꯌꯨꯛꯪꯉꯤ ꯅꯣꯏꯗꯤ ꯄꯨꯡ ꯅꯤꯄꯥꯟ ꯇꯥꯔꯗꯤ ꯆꯥꯛ ꯆꯥ ꯇꯣꯛꯑꯦꯇꯥ ꯍꯥꯏꯦ ꯍ ꯑꯗꯩ ꯅꯨꯡꯗꯥꯡ ꯐꯪꯉꯦ ꯄꯨꯡ ꯇꯔꯦꯠ ꯃꯈꯥꯏꯒ ꯇꯥꯔꯗꯤ ꯑꯩꯈꯣꯏꯗꯤ ꯉꯁꯥꯏꯁꯨ ꯌꯥꯇ꯭ꯔꯛ ꯐꯥꯃꯨꯡ ꯆꯪꯉꯦꯗ ꯍꯥꯏ ꯑꯩꯈꯣꯏꯗꯤ ꯍꯧꯖꯤꯛꯁꯦ ꯄꯨꯔꯥ ꯀꯩ ꯍꯥꯏꯅꯤ ꯉꯟꯇ꯭ꯔꯤꯛ ꯉꯟꯥꯟꯕꯩ ꯃꯑꯣꯡꯅꯦ ꯑꯩꯈꯣꯏꯗ ꯍꯧꯖꯤꯛ ꯂꯩꯔꯤꯁꯤꯅꯦ ꯑꯩꯈꯣꯏꯗꯤ ꯕꯥꯔꯣ ꯑꯗꯨꯋꯥꯏꯗꯒ ꯌꯧꯔꯗꯤ ꯈꯤꯇꯪ ꯆꯤꯛꯂꯛꯑꯅꯤ ꯑꯗꯨ ꯑꯗꯨ ꯅꯠꯇꯕ ꯃꯇꯝ ꯑꯇꯩ ꯑꯇꯩ ꯃꯇꯝꯁꯤꯗ ꯑꯗꯨꯝ ꯑꯩꯈꯣꯏꯗꯤ ꯃꯤ ꯌꯥꯝꯕꯅꯀꯣ ꯑꯗꯨꯝ ꯂꯥꯡꯉ ꯑꯗꯨꯝ ꯂꯩꯕ ꯂꯥꯡꯉ ꯂꯩꯕ ꯍꯥꯏꯕꯗꯤ ꯊꯕꯛ ꯏꯪꯈꯥꯡ ꯃꯌꯥꯝ ꯂꯩꯅꯕꯅꯤꯅꯅꯦ ꯑꯗꯨꯝ ꯃꯤ ꯇꯤꯜꯂꯒ ꯂꯩꯕꯗꯨꯣ ꯑꯣꯏꯌꯦꯕ ꯅꯣꯏꯒꯤꯗ ꯑꯃꯨꯛ ꯆꯤꯛꯄꯅꯤꯅ ꯅꯨꯡꯉꯥꯏꯔꯝꯒꯅꯤ ꯑꯃꯔꯣꯝꯗꯗꯤ ꯑꯩꯣꯏꯗꯤ ꯊꯦꯡꯉꯐꯥꯎꯗꯣ ꯑꯗꯨꯝ ꯂꯥꯡꯗꯣꯏꯅꯦ ꯑꯗꯨꯅ ꯌꯥꯍꯧꯕꯗꯗꯤ ꯄꯨꯡ ꯇꯔꯦꯠ ꯑꯗꯨꯝ ꯇꯥꯔꯦ ꯉꯟꯅ ꯍꯧꯒꯠꯄꯁꯦ ꯉꯝꯗ꯭ꯔꯦꯕ ꯊꯛ ꯍꯣꯏ ꯏꯟꯈꯥꯡ ꯃꯌꯥꯝꯁꯦ ꯊꯦꯡꯉꯐꯥꯎ ꯑꯗꯨꯝ ꯇꯧꯅꯕꯒꯤ
ꯎꯝ ꯅꯣꯏ ꯆꯥꯛ ꯇꯣꯛꯈ꯭ꯔꯒꯅ ꯆꯥꯊꯣꯛꯗꯤ ꯐꯗꯅꯤ ꯑꯩꯈꯣꯏꯁꯤꯗꯤ ꯅꯤꯄꯥꯟꯒ ꯇꯥꯔꯗꯤ ꯊꯦꯡꯉꯦ ꯊꯦꯡꯉꯦꯅ ꯂ ꯂꯧꯍꯣꯡꯒꯗꯣꯏꯅꯤ ꯑꯗꯤ ꯑꯌꯛꯁꯨ ꯅꯤꯄꯥꯜ ꯃꯈꯥꯏ ꯋꯥꯄꯟ ꯇꯥꯔꯗꯤ ꯃꯥꯄꯟ ꯍꯦꯛ ꯇꯥꯈꯤꯗꯣ ꯆꯥꯛꯁ ꯊꯦꯡꯉꯦꯅ ꯑꯗꯨꯝ ꯂꯥꯎꯅꯔꯅꯦꯕ ꯍꯥꯏꯕꯗꯤ ꯆꯥꯅꯉꯥꯏ ꯂꯩ ꯀꯩꯅꯣ ꯇꯧꯔꯁꯨ ꯊꯕꯛ ꯆꯠꯔꯁꯨ ꯉꯥꯏꯔ ꯆ ꯅꯠꯇ꯭ꯔꯁꯨ ꯉꯥꯏ ꯍꯥꯏꯗꯤ ꯊꯕꯛ ꯆꯠꯐꯝ ꯃꯤ ꯂꯩꯕꯣ ꯅꯠꯇꯅ ꯑꯗꯨ ꯑꯣꯏ ꯇꯥꯔꯒꯁꯨ ꯄꯨꯡ ꯃꯥꯄꯟ ꯑꯗꯨꯝ ꯆꯥꯅꯉꯥꯏ ꯇꯧꯕꯗꯣ ꯑꯗꯨꯃꯥꯏꯅ ꯇꯧꯋꯦꯕ ꯑꯗꯨꯝ ꯍꯥꯟꯅ ꯆꯥꯈꯤꯕ ꯃꯇꯝꯗ ꯆꯥꯅꯉꯥꯏ ꯇꯧꯕꯒꯤꯀꯣ ꯑꯗꯨꯃꯥꯏꯅ ꯇꯧꯋꯦ ꯈꯪꯗꯦ ꯎꯝ
ꯑꯗꯨꯕꯨꯗꯤ ꯑꯩꯈꯣꯏꯒꯤꯁꯨ ꯆꯥꯛꯄꯗꯤꯅꯦ ꯉꯟꯅ ꯂꯣꯏꯔꯦ ꯈꯜꯂꯁꯦꯕꯀꯣ ꯆꯥꯕꯁꯨ ꯆꯥꯕꯤꯅꯕ ꯂꯩꯇꯦꯕ ꯉꯁꯥꯏ ꯑꯉꯥꯡꯁꯤꯡꯁꯤꯁꯨ ꯑꯩꯈꯣꯏꯒꯤ ꯄꯨꯜꯂꯞ ꯆꯥꯁꯦ ꯍꯦꯛꯇ ꯉꯥꯏꯔ ꯑꯗꯨꯝ ꯂꯩꯗꯣꯏꯅꯦꯕ ꯑꯗꯒꯤ ꯑꯩꯈꯣꯏꯅ ꯑꯃꯨꯛ ꯆꯥꯛꯇꯣ ꯆꯥꯊꯣꯛꯎꯔꯒ ꯊꯕꯛꯇꯣ ꯑꯃꯨꯛ ꯐꯝꯃꯒ ꯁꯨꯗꯧꯕ ꯊꯕꯛꯅꯤꯅ ꯆꯥꯛ ꯆꯥꯁꯤꯜꯂꯒ ꯐꯝꯕꯁꯤꯗꯤ ꯋꯥꯏꯗꯅꯀꯣ ꯑꯗꯨꯒꯤ ꯈꯟꯕꯗ ꯑꯩꯈꯣꯏꯁꯨ ꯁꯣꯔꯦꯟ ꯂꯣꯏꯔꯒ ꯑꯣꯏꯅ ꯌꯨꯔꯦꯟꯗꯅ ꯆꯥꯔꯁꯤ ꯍꯥꯏꯔꯒꯅꯦ ꯑꯗꯨꯃꯥꯏꯅ ꯇꯧꯕ ꯑꯗꯨꯃꯥꯏꯅ ꯁꯨꯝ ꯊꯦꯡ ꯊꯦꯡ ꯆꯥꯔꯕꯃꯤꯅꯤꯅ ꯆꯥꯛ ꯇꯣꯡꯉꯥꯟꯅ ꯊꯣꯡꯗꯣꯛꯑꯁꯨ ꯀꯥꯟꯅꯗꯦꯗꯅ ꯍꯣꯔꯦꯟꯐꯝ ꯄꯣꯡꯁꯥꯔ ꯆꯥꯕꯗꯨꯅ ꯐꯩꯌꯦꯅ ꯑꯗꯨꯃꯥꯏꯅ ꯇꯧꯔꯒ ꯆꯥꯕꯅꯤꯗ ꯍꯣꯏ ꯑꯩꯈꯣꯏꯅ ꯇꯧꯔꯤꯁꯤꯕꯨꯗꯤ ꯂꯥꯜꯂꯕꯅꯤ ꯇꯥꯏꯌꯣꯟꯅꯔꯕꯅꯦꯕ ꯊꯕꯛ ꯏꯟꯈꯥꯡ ꯂꯩꯔꯒꯗꯤ ꯌꯥꯝꯡ ꯉꯟꯇꯥꯅ ꯆꯥꯊꯣꯛꯑꯒ ꯑꯗꯨꯝ ꯁꯨ ꯍꯥꯏꯕꯅꯦꯕ ꯑꯩꯈꯣꯏꯅ ꯑꯗꯨ ꯇꯧꯗ꯭ꯔꯦꯕ ꯊꯕꯛꯇꯣ ꯍꯥꯟꯅ ꯑꯗꯨꯝ ꯃꯥꯏꯌꯣꯛꯅꯔꯒ ꯇꯧ ꯂꯩꯔꯦ ꯑꯗꯨꯗꯨꯒ ꯆꯥꯛꯇꯨꯅ ꯀꯣꯟꯅ ꯆꯥ ꯂꯩꯔꯦ ꯑꯗꯨꯅꯤ ꯇꯧꯔꯤꯁꯦ ꯇꯥꯏꯌꯣꯟꯅꯔꯕꯅꯤꯅ ꯇꯧꯔꯤꯁꯤꯅ ꯑꯗꯨꯅ ꯍꯛꯆꯥꯡꯗꯗꯤ ꯁꯨꯝ ꯁꯣꯛꯆꯤꯜꯂꯛ ꯁꯨꯝ ꯁꯣꯛꯆꯤꯜꯂꯛ ꯑꯗꯨꯝ ꯑꯃꯃꯨꯛ ꯅꯥꯏ ꯍꯥꯏꯅꯤ ꯑꯃꯃꯨꯛ ꯅꯥꯏ ꯍꯥꯏꯅꯤ ꯑꯗꯨꯝ ꯇꯧꯔꯦꯕ ꯑꯩꯣꯏ ꯄꯨꯔꯥ ꯄꯨꯔꯤ ꯑꯩꯈꯣꯏꯒꯤ ꯇꯨꯔꯒ ꯅꯥꯔꯒ ꯑꯩꯈꯣꯏꯒꯤ ꯍꯦꯛꯇ ꯎꯝ ꯗꯥꯛꯇꯔꯒ ꯌꯧꯗꯅ ꯈꯣꯠꯇꯅ ꯍꯣꯁꯄꯤꯇꯥꯜꯒ ꯂꯩꯗꯅ ꯈꯣꯠꯇꯅ ꯇꯧꯕꯗꯤ ꯅꯠꯇꯕ ꯑꯗꯨꯅꯤ ꯇꯧꯔꯤꯁꯦ
ꯍꯣꯏꯅꯦ ꯑꯗꯨꯅꯦ ꯑꯗꯨ ꯅꯣꯏ ꯅꯃꯥꯟꯅꯕ ꯃꯈꯩ ꯅꯍꯥꯟ ꯀꯣꯏꯕ ꯆꯠꯀꯅꯤ ꯈꯣꯠꯀꯅꯤ ꯇꯧꯕꯗꯨꯅ ꯀꯌꯥꯗ ꯇꯧꯔꯤꯅꯣ ꯑꯗ‌ꯣ ꯀꯗꯥꯥꯏ ꯆꯠꯀꯗꯣꯏꯅꯣ ꯀꯃꯥꯏꯅ ꯇꯧꯗꯣꯏꯅꯣ
ꯇꯥꯡ ꯇꯔꯥꯃꯥꯊꯣꯏꯗꯅꯤꯗ ꯑꯗꯨꯝ ꯖꯒꯥ ꯑꯃ ꯇꯧꯔꯒ ꯑꯩꯈꯣꯏ ꯃꯌꯥꯝꯗꯣ ꯄꯨꯂꯞ ꯂꯦꯛꯑꯒ ꯁꯨꯝ ꯀꯨꯏꯔ‌ꯦ ꯑꯩꯈꯣꯏꯒꯤ ꯀꯩ ꯍꯥꯏꯅꯤ ꯆꯍꯤ ꯍꯧꯔꯛꯄꯗꯒ ꯂꯥꯡꯕ ꯑꯗꯨꯃꯥꯏꯅ ꯈꯤꯇꯪ ꯂꯥꯡꯁꯤ ꯈꯣꯠꯁꯤ ꯍꯥꯏꯅ ꯁꯨꯝ ꯍꯥꯏꯕꯅꯤꯗ ꯑꯗꯨ ꯆꯞ ꯆꯥꯕꯤ ꯃꯌꯥꯝ ꯍꯥꯏꯅꯗ꯭ꯔꯤꯗ ꯁꯨꯝ ꯄꯥꯎ ꯈꯔꯒ ꯁꯨꯝ ꯍꯥꯏꯅꯕꯩ ꯋꯥꯅꯦꯕ ꯃꯇꯝꯗꯨꯗꯤ ꯑꯗꯨꯗ ꯑ‌ꯣꯏꯅ ꯇꯧꯁꯤ ꯀꯥꯏꯅꯗꯤ ꯍꯥꯏꯅꯈꯤꯕ ꯑꯗꯨ ꯑꯗꯨꯕꯨ ꯍꯧꯖꯤꯛ ꯑꯗꯨꯗꯨꯒꯤ ꯀꯩ ꯍꯥꯏꯅꯤ ꯔꯥꯏ ꯇꯥꯕꯗꯤ ꯇꯥꯗ꯭ꯔꯤꯕ ꯆꯠꯇꯥꯥ꯭ꯔꯗꯤ ꯍꯥꯏꯔꯛꯀꯦ ꯅꯪꯁꯨ ꯌꯥꯎꯔꯨꯁꯦ
ꯍꯣꯏ ꯍꯣꯏ ꯅꯣꯏ ꯃꯤ ꯀꯌꯥ ꯆꯠꯇꯣꯏꯅꯣ ꯀꯃꯥꯏꯅ ꯇꯧꯗꯣꯏꯅꯣ ꯍꯥꯏꯗꯤ
ꯆꯠꯄꯁꯦ ꯑꯩꯈꯣꯏ ꯃꯤ ꯌꯥꯝꯗ꯭ꯔꯕꯗ ꯑꯩꯈꯣꯏꯁꯦ ꯃꯤ ꯅꯤꯄꯥꯟꯗꯒꯤꯅ ꯇꯔꯥ ꯁ꯭ꯋꯥꯏꯃꯨꯛꯇꯤ ꯁꯨꯗꯧ ꯃꯥꯜꯂꯤꯀꯣ ꯑꯩꯈꯣꯏ ꯀꯥꯡꯕꯨꯁꯤꯡꯗꯣ ꯑꯗꯣ ꯈꯪꯗꯦ ꯃꯣꯏ ꯊꯕꯛ ꯁꯪꯉꯤ ꯁꯪꯗꯦ ꯍꯥꯏꯅꯕ ꯌꯥꯎꯔꯛꯑꯒꯁꯨ ꯑꯃ ꯑꯅꯤ ꯃꯉꯥꯏ ꯍꯥꯏꯕꯀꯣ ꯆꯠꯂꯒꯗꯤ ꯑꯗꯨꯝ ꯑꯩꯈꯣꯏ ꯄꯨꯂꯞ ꯄꯨꯂꯞ ꯆꯠꯄꯅꯤꯅ ꯑꯩꯈꯣꯏꯒꯤꯁꯨ ꯎꯝ ꯑꯩꯈꯣꯏꯒꯤ ꯁꯨꯝ ꯄꯨꯟꯕꯗ ꯅꯨꯡꯉꯥꯏꯕ ꯀꯥꯡꯕꯨ ꯍꯥꯏꯇꯥꯔꯦ ꯀꯣ ꯑꯩꯈꯣꯏ ꯈꯔ ꯂꯩꯔꯤꯕ ꯑꯗꯨꯃꯥꯏꯅ ꯑꯗꯨꯝ ꯇꯧꯕꯅꯤꯅ ꯑꯩꯈꯣꯏꯗꯣ ꯑꯗꯨꯝ ꯄꯣꯠꯄꯥ ꯀꯥꯏꯗꯕ ꯍꯥꯏꯇꯥꯔꯦ ꯑꯗꯨꯕꯨ ꯊꯕꯛꯅ ꯌꯥꯗ꯭ꯔꯒꯗꯤ ꯀꯩ ꯎꯄꯥꯏ ꯂꯩ ꯑꯗꯒꯤ ꯑꯅꯥ ꯑꯥꯥꯌ‌ꯦꯛ ꯌꯥꯎꯔꯛꯄ ꯍꯥꯏꯕ ꯑꯃꯁꯨ ꯂꯩꯗꯅꯀꯣ ꯑꯗꯨꯗꯨꯅ ꯌꯥꯎꯔ‌ꯣꯏ ꯍꯥꯏꯔꯛꯑꯒꯁꯨ ꯃꯣꯏ ꯑꯃ ꯑꯅꯤ ꯃꯉꯥꯏꯔ‌ꯦꯗ ꯑꯌꯥꯝꯕꯅꯗꯤ ꯑꯗꯨꯝ ꯆꯠꯂꯛꯀꯅꯤꯗ ꯆꯠꯇ ꯔꯒꯗꯤ
ꯃ ꯃꯌꯥꯝ ꯄꯨꯟꯗ ꯍꯥꯏꯁꯤꯗꯕꯨ ꯑꯗꯨꯝ ꯈꯔꯗꯤ ꯑꯗꯨꯝ ꯆꯤꯊ ꯅꯥꯟꯗꯕ ꯑꯗꯨꯝ ꯌꯥꯎꯗꯣꯏꯅꯤ ꯍꯥꯏꯗꯤ ꯃꯌꯥꯝ ꯄꯨꯟꯕꯗ ꯑꯃꯨꯛ ꯉꯥꯏ ꯇꯥꯔꯒꯗꯤ ꯑꯃꯨꯛ ꯆꯠꯄꯁꯦ ꯑꯩꯈꯣꯏꯁꯨ ꯉꯥꯏ ꯑꯩꯈꯣꯏ ꯃꯉꯥ ꯇꯥꯔꯨꯛ ꯈꯛ ꯄꯨꯟꯕꯁꯤꯗ ꯑꯃꯅ ꯑꯃꯨꯛ ꯁꯪꯅꯤ ꯑꯃꯅ ꯑꯃꯨꯛ ꯊꯪꯉꯣꯏ ꯑꯗꯨꯅ ꯑꯃꯨꯛ ꯆꯠꯁꯦ ꯍꯥꯏꯅꯔꯁꯨ ꯑꯩꯈꯣꯏꯅ ꯑꯃꯨꯛ ꯂꯣꯛꯇꯥꯛꯇ ꯂꯦꯛꯎꯁꯦ ꯀ꯭ꯔꯨꯁꯦ ꯍꯥꯏꯅꯔꯤꯁꯦ ꯑꯩꯈꯣꯏꯅ ꯁꯤꯜꯂꯛꯏꯁꯦ ꯀꯨꯏꯔ‌ꯦꯕ ꯆꯍꯤ ꯑꯃꯅꯤ ꯃꯃꯥꯡꯗ ꯁꯤꯠꯂꯛꯈ꯭ꯔꯕꯅꯦꯕ ꯑꯗꯣ ꯉꯁꯤꯐꯥꯎ ꯑꯗꯨꯝ ꯑꯣꯏꯗꯦ ꯍꯥꯏꯕꯗꯤ ꯑꯃꯃꯨꯛ ꯌꯥꯎꯗꯕꯁꯨ ꯅꯨꯡꯉꯥꯏꯇꯦ ꯑꯃ ꯍꯨꯟꯗꯣꯛꯑꯁꯨ ꯌꯥꯎꯗ ꯅꯨꯡꯉꯥꯏꯇꯦ ꯑꯗꯨꯅ ꯃꯤꯁꯨꯕ ꯁꯨꯝ ꯉꯥꯏꯅꯔꯤꯀꯥꯟꯗꯀꯣ ꯅꯍꯥꯟꯃꯨꯛ ꯆꯠꯁꯦ ꯇꯧꯔꯒ ꯐꯤꯌꯧꯅꯈꯤꯕꯀꯣ ꯏꯃꯥꯟꯅꯕꯤ ꯑꯃ ꯂꯨꯍꯣꯡꯕ ꯃꯨꯛ ꯇꯥꯁꯤꯟꯈꯤꯗꯅ ꯆꯠꯈꯤꯗ꯭ꯔꯦ ꯍꯥꯏꯕꯗꯤ ꯑꯗꯨꯝ ꯍꯥꯏꯗꯤ ꯑꯩꯈꯣꯏ ꯄꯨꯂꯞ ꯄꯨꯜꯂꯒ ꯑꯗꯨꯝ ꯅꯨꯡꯉꯥꯏꯕꯗꯣ ꯑꯗꯨꯒꯤ ꯇꯣꯉꯥꯟꯕ ꯃꯍꯥꯎ ꯑꯃ ꯂꯩꯕꯅꯦꯕꯀꯣ ꯑꯗꯨꯗꯒꯤ
ꯃꯥꯅꯤ ꯑꯗꯨꯅꯦ ꯃꯌꯥꯝ ꯄꯨꯟꯕꯁꯤꯅ ꯅꯨꯡꯉꯥꯏꯕꯅꯦꯕ ꯇꯔꯛ ꯇꯔꯛ ꯑꯃ ꯑꯅꯤꯗꯪꯅ ꯄꯨꯟꯕꯁꯨ ꯀꯩꯁꯨ ꯅꯨꯡꯉꯥꯏꯇꯕꯅꯦꯕ ꯑꯗꯨꯅ ꯑꯗꯨ ꯑꯗꯩ ꯑꯩꯈꯣꯏꯁꯨ ꯁꯨꯝ ꯑꯉꯥꯡꯁꯨ ꯑꯉꯥꯡ ꯃꯆꯥꯁꯨ ꯑꯝꯇ ꯅꯠꯅꯗ꯭ꯔꯃꯤꯅꯀꯣ ꯃꯥꯏ ꯃꯥꯥꯏꯒꯤ ꯊꯕꯛ ꯏꯟꯈꯥꯡ ꯂꯣꯏ ꯆꯤꯟꯅꯕꯅꯤꯅꯅꯦ ꯄꯨꯟꯕꯁꯦ ꯄꯥꯛꯅ ꯐꯪꯅꯗꯦꯕ ꯑꯗꯨꯗꯨꯅ ꯄꯨꯜꯂꯤꯉꯩꯗꯨꯗ ꯃꯌꯥꯝꯁꯦ ꯂꯣꯏ ꯌꯥꯎꯅꯤꯡꯕꯗꯣ ꯑꯗꯨ ꯑꯣꯏꯌꯦꯕ ꯑꯗꯨꯅ ꯑꯌꯥꯝꯕꯗꯤ ꯂꯣꯏꯅꯃꯛ ꯌꯥꯎꯔꯛꯀꯗ꯭ꯔꯗꯤ ꯈꯜꯂꯦ ꯑꯩ ꯋꯥꯈꯜꯗꯗꯤ
ꯍꯣꯏ ꯆꯠꯂꯨꯁꯦ ꯅꯪꯁꯨ ꯑꯩ ꯍꯥꯏꯔꯛꯀꯦ ꯆꯠꯇꯣꯔꯦ ꯍꯥꯏꯔꯒ ꯍꯥꯏꯔꯒꯗꯤ ꯑꯩ ꯅꯣꯡ ꯅꯤꯅꯤ ꯋꯥꯠꯂꯤꯉꯩꯗ ꯑꯩꯈꯣꯏꯒꯤꯁꯨ ꯃꯌꯥꯝꯗ ꯑꯦ ꯁꯣꯏꯗꯕꯤꯅꯤ ꯑꯗꯨ ꯇꯧꯕꯤꯅꯤ ꯍꯥꯏꯕ ꯄꯥꯎꯗꯨꯃ ꯑꯩ ꯍꯦꯛ ꯇꯥꯕꯒꯅꯦ ꯅꯉꯣꯟꯗ ꯑꯩ ꯄꯥꯎ ꯄꯤꯔꯛꯀꯦ ꯑꯗꯨꯒꯅꯦ ꯆꯠꯂꯨꯁꯤ ꯌꯥꯎꯔꯨꯁꯤ ꯌꯥꯝ ꯅꯨꯡꯉꯥꯏꯕꯅꯤ ꯂꯥꯡꯕ
ꯑꯣ ꯂꯣꯏ ꯅꯃꯥꯟꯅꯕ ꯃꯈꯩꯗꯤ ꯒꯥꯔꯤ ꯑꯆꯧꯕ ꯎꯕ ꯈꯣꯠꯄꯗꯨ ꯌꯥꯎꯕ꯭ꯔꯣ ꯅꯠꯇ꯭ꯔꯒꯅ ꯃꯣꯏ ꯒꯥꯔꯤ ꯃꯁꯥ ꯍꯥꯟꯅ ꯇꯧꯗꯣꯏꯔꯥ ꯅꯠꯇ꯭ꯔꯒꯅ ꯇꯣꯉꯥꯟꯅ ꯋꯥ ꯍꯥꯏꯕ ꯈꯣꯠꯄ ꯇꯧꯗꯣꯏꯔꯥ ꯂꯥꯞꯄꯅꯤꯅꯀꯣ
ꯎꯝ ꯒꯥꯔꯤ ꯑꯆꯧꯕ ꯑꯗꯨꯝ ꯂꯩꯅꯕ ꯂꯣꯏ ꯌꯥꯎꯅꯩꯀꯣ ꯑꯗꯨꯏꯗꯨꯅ ꯑꯗꯨꯝ ꯃꯣꯏꯅ ꯑꯗꯨꯝ ꯄꯨꯊꯣꯔꯛꯀꯅꯦꯕ ꯑꯗꯨꯃꯥꯏꯅ ꯇꯧꯔꯒ ꯑꯗꯨꯝ ꯆꯠꯄ ꯉꯥꯛꯇ ꯈꯠꯇꯅꯤ ꯒꯥꯔꯤ ꯋꯥꯏꯕ ꯈꯣꯠꯄꯗꯤ ꯑꯃꯨꯛꯇ ꯇꯧꯔꯛꯇꯦꯕ ꯑꯩꯈꯣꯏ ꯃꯌꯥꯝ ꯑꯃ ꯆꯠꯂꯦ ꯃꯃꯥꯡꯗ ꯑꯗꯨ ꯒꯥꯔꯤ ꯋꯥꯏꯕ ꯈꯣꯠꯄꯗꯨꯗ ꯇꯧꯕꯤꯕ ꯑꯗꯨ ꯃꯥꯏ ꯃꯥꯒꯤ ꯌꯨꯝꯗ ꯂꯩꯅꯕꯁꯤꯡꯗꯨꯣ ꯄꯨꯅꯔꯛꯑꯀꯥꯟꯗ ꯑꯗꯨꯃꯥꯏꯅ ꯇꯧꯔꯒ ꯑꯩꯈꯣꯏ ꯃꯁꯦꯜ ꯀꯣꯟꯅꯅꯕ ꯑꯗꯨꯝ ꯇꯧꯔ ꯑꯗꯨꯝ ꯆꯠꯄ ꯍꯥꯏꯇꯥꯔꯦ ꯑꯗꯨꯅꯤ ꯇꯧꯗꯣꯏꯁꯦ
ꯅꯣꯡꯁꯤꯗꯅꯦꯀꯣ ꯑꯣꯏꯗꯣꯏꯔ ꯑꯣꯏꯔꯗꯤ ꯑꯃꯨꯛ ꯄꯄꯒ ꯇꯥꯕ ꯍꯧꯔꯛꯑꯦ ꯉꯍꯥꯛꯪ ꯋꯥꯥꯛꯀꯤꯡ ꯆꯠꯀꯦ ꯊꯣꯛꯂꯛ ꯇꯥꯔꯒꯗꯤ ꯑꯗꯨꯝ ꯇꯕ ꯍꯧꯔꯣꯏꯅꯤ ꯌꯨꯝꯗ ꯂꯩꯀ ꯇꯥꯔꯣꯏꯕꯣ ꯍꯩꯅ ꯇꯨꯝꯀꯥꯟꯗ ꯑꯃꯨꯛ ꯇꯥꯔꯣꯏ ꯇꯧꯗꯣꯏꯁꯦ ꯅꯨꯡꯁꯤꯗꯕꯅ ꯂꯣꯏꯔꯕꯅꯤ ꯅꯣꯡꯅꯦ ꯇꯧꯔꯤꯁꯤꯉꯨꯅꯤ
ꯑꯩꯈꯣꯏꯒꯤꯗꯤ ꯍꯧꯖꯤꯛꯐꯥꯎꯀꯤ ꯑꯣꯏꯅꯗꯤ ꯇꯥꯔꯛꯇ꯭ꯔꯤ ꯉꯥꯏꯍꯥꯛ ꯂꯩꯔꯒ ꯇꯥꯔꯛꯀꯗ꯭ꯔꯗꯤ ꯈꯪꯗꯦ ꯅꯣꯡꯁꯦ ꯈꯔꯗꯤ ꯇꯥꯍꯟꯅꯤꯡꯉꯦ ꯀꯟꯅ ꯇꯥꯗ꯭ꯔꯁꯨꯀꯣ
ꯌꯥꯝ ꯀꯟꯟꯅ ꯊꯤ ꯃꯩ ꯃꯩꯛꯇ ꯇꯥꯅꯤ
ꯎꯝ ꯑꯗꯣ ꯉꯁꯥꯏꯒꯤ ꯏꯁꯤꯡ ꯃꯥꯏꯁꯤꯡꯁꯨ ꯃꯔꯥꯡ ꯀꯥꯏꯗꯅꯤꯅꯅꯦ ꯅꯣꯡ ꯈꯔꯗꯤ ꯑꯗꯨꯝ ꯇꯥꯍꯟꯅꯤꯡꯉꯦꯕ ꯑꯗꯨꯅ ꯇꯧꯔꯤ ꯂꯤꯂꯥꯁꯦ
ꯑꯗꯨ ꯅꯣꯏ ꯉꯁꯥꯏ ꯅꯣꯡ ꯇꯥꯕꯗ ꯀꯩꯅꯣ ꯇꯣꯠꯄ ꯈꯣꯠꯍꯧꯕ ꯇꯧꯕꯗꯤ ꯀꯩꯝꯇ ꯃꯥꯡꯕ ꯈꯣꯠꯄꯩ ꯇꯧꯍꯧꯗ꯭ꯔꯕ ꯀꯃꯥꯏꯅ ꯇꯧꯔꯦ
ꯑꯣ ꯑꯗꯣ ꯉꯥꯏꯍꯥꯛ ꯂꯩꯔꯒꯅꯦ ꯑꯗꯨꯝ ꯍꯥꯡꯈ꯭ꯔꯦꯕꯀꯣ ꯉꯥꯏꯍꯥꯛꯇꯪꯗꯨꯗꯗꯤ ꯍꯦꯛꯇ ꯅꯣꯡꯁꯦ ꯐꯨꯗ꯭ꯔꯤꯠ ꯐꯨꯅ ꯇꯥꯗꯅ ꯇꯧꯔꯝꯃꯦ ꯑꯗꯨꯗꯨꯒ ꯑꯍꯥꯟꯂꯦ ꯍꯥꯡꯈ꯭ꯔꯦ ꯍꯥꯡꯈꯤꯕꯗꯒꯤꯗꯤ ꯃꯣꯏ ꯊꯕꯛ ꯁꯨꯕꯁꯤꯡꯗꯨꯅ ꯑꯗꯨꯝ ꯖ ꯖ ꯖ ꯁꯨꯖꯜꯂꯒ ꯑꯗꯨꯝ ꯀꯩꯝ ꯇꯧꯈꯤꯗ꯭ꯔꯦꯕ
ꯑꯣ ꯐꯔꯦꯦ
ꯃꯈꯣꯡ ꯍꯩꯔꯝꯕꯅꯦꯕ ꯑꯗꯨ ꯅꯥꯀꯟ ꯃꯈꯣꯡ ꯃꯥꯏꯀꯩ ꯑꯃ ꯑꯅꯤ ꯑꯍꯨꯝ ꯑꯨꯝ ꯑꯍꯨꯝ ꯍꯩꯔꯦ ꯑꯃꯈꯛꯇꯪ ꯋꯥꯠꯍꯧꯔꯦ ꯅꯪꯗ꯭ꯔꯕ ꯃꯣꯏꯗꯣ ꯃꯣꯏ ꯊꯕꯛ ꯂꯣꯏꯕꯗ ꯃꯣꯏ ꯄꯨꯡ ꯑꯃ ꯈꯔ ꯍꯦꯜꯂꯦꯕ ꯑꯗ ꯃꯣꯏꯁꯨ ꯆꯥꯛ ꯏꯁꯤꯡ ꯆꯥꯕ ꯅꯠꯇꯕꯅꯤꯅ ꯑꯩꯈꯣꯏꯅ ꯆꯥꯛꯇꯣ ꯍꯥꯞꯄꯒꯤ ꯅꯣꯏꯁꯨ ꯊꯦꯡꯉꯕꯅꯤꯅ ꯖꯥꯡ ꯍꯍꯧꯕꯇꯕ ꯑꯗꯨꯝ ꯆꯥꯥꯁꯟꯈ꯭ꯔꯁꯦꯅ ꯍꯥꯏꯕꯗ ꯃꯣꯏ ꯌꯥꯗ꯭ꯔꯦ ꯍꯥꯞꯄꯤꯔꯅꯨ ꯍꯥꯞꯄꯤꯔꯅꯨ ꯉꯍꯥꯟꯗꯁꯨ ꯆꯥꯗ ꯉꯥꯏꯔꯤ ꯑꯗ ꯉꯔꯥꯡꯗꯨꯁꯨ ꯆꯥꯗ ꯉꯥꯏꯔꯤ ꯑꯗꯨꯅ ꯍꯌꯦꯡ ꯃꯇꯥꯡ ꯆꯥꯕ ꯂꯥꯛꯄꯅꯦ ꯑꯗꯨꯝ ꯆꯥꯃꯤꯟꯅꯔꯁꯤ ꯉꯒꯤꯗꯤ ꯑꯩꯈꯣꯏ ꯑꯗꯨꯝ ꯁꯤ ꯂꯣꯏꯔꯒ ꯑꯗꯨꯝ ꯆꯠꯂꯒꯦ ꯈꯣꯠꯂꯒꯦꯅ ꯃꯣꯏꯅꯁꯨ ꯀꯟꯅ ꯍꯥꯏꯗꯤ ꯌꯥꯗ꯭ꯔꯦꯕ ꯑꯗ ꯑꯩꯈꯣꯏꯗꯥꯅꯁꯨ ꯃꯣꯏꯗ ꯋꯥꯔꯅꯤ ꯅꯨꯡꯉꯥꯏꯇꯦꯅ ꯑꯗꯨꯃꯥꯏꯅ ꯇꯧꯔꯒ ꯆꯥꯁꯦ ꯆꯥꯁꯦ ꯍꯥꯎꯇꯕꯗꯤ ꯈꯪꯗꯦꯅ ꯍꯥꯏꯕꯅꯤ ꯀꯟꯅ ꯌꯥꯗ꯭ꯔꯦ ꯑꯗꯩ ꯅꯨꯡꯉꯥꯏꯇꯗꯅ ꯌꯦꯔꯨꯝ ꯐꯨꯠꯄꯤꯔꯦ ꯑꯗꯩ ꯕꯣꯔꯥ ꯑꯃꯨꯛ ꯍꯧꯕꯤꯔꯦ ꯑꯗꯨꯃꯥꯏꯅ ꯇꯧꯔꯒ ꯆꯥ ꯆꯥ ꯒ꯭ꯂꯥꯁ ꯑꯁꯥꯡꯕꯃꯝ ꯍꯩꯕꯤꯔꯦ ꯑꯗꯨꯃꯥꯏꯅ ꯇꯧꯔꯒ ꯄꯤꯖꯔꯦ ꯑꯗꯨꯗꯨꯒ ꯃꯣꯏ ꯊꯕꯛꯇꯣ ꯃꯈꯥ ꯇꯥꯅ ꯑꯃꯨꯛ ꯁꯨꯊꯔꯝꯃꯦ ꯑꯗꯨꯒ ꯑꯗꯨꯝ ꯍꯟꯈ꯭ꯔꯕꯅꯤ ꯃꯣꯏꯗꯤ ꯌꯥꯝ ꯀꯜꯂꯤꯗ ꯅꯨꯡꯁꯥꯃꯛꯇꯨꯗ ꯊꯕꯛ ꯁꯨꯕꯗꯣ ꯀꯜꯂꯦ ꯍꯥꯏꯕ ꯋꯥꯅꯤ ꯃꯣꯏꯁꯨ ꯃꯤꯏꯕꯒꯤꯅꯤ ꯃꯣꯏꯁꯨ ꯀꯩꯗꯧꯕ ꯋꯥꯔꯝ ꯑꯣꯏꯗꯣꯏꯅꯣ ꯁꯦꯟꯒꯤ ꯃꯌꯥꯏꯗꯨꯅ ꯃꯣꯏꯁꯨ ꯁꯨꯔꯤꯅꯤ ꯅꯠꯇ꯭ꯔꯥ
ꯃꯥꯅꯦ ꯃꯥꯅꯤ ꯁꯦꯟꯗꯨ ꯀꯩꯅꯣ ꯇꯧꯕꯒꯤꯅꯤꯅꯦ ꯍꯥꯏꯕꯗꯤ ꯁꯦꯟꯒꯤ ꯌꯥꯝ ꯆꯥꯎꯕꯒꯤꯀꯣ ꯍꯥꯏꯗꯤ ꯍꯥꯏꯗꯤ ꯃꯣꯏꯅ ꯇꯥꯝꯕꯒꯤ ꯈꯪꯕ ꯋꯥꯅꯦꯕ ꯇꯥꯥꯟꯕ ꯀꯩꯅꯣ ꯇꯧꯗꯕ ꯈꯪꯗꯕ ꯃꯤꯅꯗꯤ ꯁꯤ ꯑꯃꯨꯛ ꯁꯦꯟꯁꯤ ꯌꯥꯝ ꯂꯥꯏꯅ ꯐꯪꯕꯗꯧꯅ ꯈꯟꯕꯗꯣ ꯑꯗꯨꯃꯥꯏꯅ ꯇꯧꯔꯤꯦꯗ
ꯑꯗꯨꯅꯦ ꯊꯕꯛ ꯁꯨꯔꯤꯁꯤꯁꯤ ꯋꯥꯔꯤꯕꯅꯤ ꯑꯗꯨꯒ ꯀꯩꯅꯣ ꯇꯧꯗꯦ ꯍꯥꯏꯕ ꯅꯨꯡꯉꯥꯏ ꯌꯥꯏꯐꯕ ꯑꯣꯏꯔꯒꯗꯤ ꯀꯩꯗꯧꯕꯩ ꯁꯨꯗꯣꯏꯅꯣ ꯅꯠꯇ꯭ꯔꯥ
ꯃꯥꯅꯤ ꯃꯥꯅꯤ ꯍꯣꯏ ꯐꯔꯦ ꯐꯔꯦ ꯂꯩꯔꯣ ꯊꯝꯃꯒꯦꯀꯣꯗꯤ
ꯍꯣꯏ ꯍꯣꯏ ꯍꯣꯏ ꯎꯝ